ꯇꯥꯕ꯭ꯔꯣ
ꯍꯣꯏ ꯇꯥꯏꯑꯦ ꯍꯀꯣ
ꯀ꯭ꯔꯤ ꯕꯤꯔꯤ ꯊꯣꯛꯄ꯭ꯔꯛ ꯑꯩ ꯀꯩꯅꯣ ꯇꯧꯈ꯭ꯔꯕꯅꯤ ꯔꯤꯐ꯭ꯔꯦꯁ ꯇꯧꯈ꯭ꯔꯕꯅꯤꯅ
ꯑꯣ ꯑꯣ ꯍꯣꯏ
ꯍꯧꯖꯤꯛꯇꯤ ꯐꯖꯅ ꯇꯥꯕ꯭ꯔꯥ
ꯑꯣꯝ ꯑꯗꯨꯝ ꯇꯥꯗꯤ ꯇꯥꯏ ꯑꯗꯨ ꯀꯟꯕꯗꯤ ꯅꯠꯇꯦ ꯉꯁꯥꯏꯒꯤ ꯑꯆ ꯃꯥꯟꯗ
ꯑꯗꯨꯝ ꯇꯥꯔꯗꯤ ꯌꯥꯔꯒꯦꯗ
ꯍꯣꯏꯗ ꯑꯗꯨ ꯅꯪ ꯈꯔ ꯀꯟꯅꯗꯤ ꯉꯥꯡꯕ ꯇꯥꯔꯦ
ꯑꯁꯤ ꯌꯥꯕ꯭ꯔꯣ ꯑꯁꯤ ꯌꯥꯔ
ꯑꯣ ꯑꯗꯨ ꯑꯗꯨꯗꯤ ꯌꯥꯏꯌꯦ
ꯀꯁꯨ ꯏꯀꯥꯏꯌꯦꯕ ꯑꯩꯕꯨ ꯃꯤꯅ ꯑꯉꯧꯕꯤꯔꯥ ꯍꯥꯏꯅ ꯈꯜꯂꯗꯤ
ꯍꯣꯏꯗ ꯆꯨꯃꯦꯗ
ꯃꯥ ꯅꯨꯄꯥ ꯈꯟꯅꯔꯒ ꯂꯩꯕ ꯖꯥꯠꯂꯣ ꯍꯥꯏꯅ ꯈꯜꯂꯗꯤ ꯌꯥꯔꯣꯏꯕ
ꯑꯩꯅꯀꯣ ꯑꯁꯤꯗ ꯑꯗꯨꯝ ꯃꯤ ꯋꯥꯔꯤ ꯁꯥꯕ ꯀꯥꯟꯗ ꯑꯗꯨꯝ ꯀꯩꯅꯣ ꯑꯩ ꯑꯗꯨꯝ ꯑꯩꯅ ꯑꯇꯪ ꯉꯥꯡꯕꯤꯌꯦ ꯃꯣꯏꯅ ꯅꯨꯡꯊꯤꯟꯗ ꯆꯤꯟ ꯌꯥꯝ ꯀꯜꯂꯦꯅ ꯍꯥꯏꯕꯨꯅꯦ
ꯑꯣ ꯐꯅꯤ ꯍꯥꯏꯗꯤꯪ ꯈꯪꯗꯕ ꯃꯤꯗꯤꯀꯣ
ꯍꯣꯏꯆꯤꯟ ꯌꯥꯝ ꯀꯜꯂꯦꯍꯦ ꯅꯪꯗꯤ ꯍꯥꯏꯅ ꯍꯦꯛꯇ ꯍꯥꯏꯕꯅꯦꯕꯣ
ꯑꯣ ꯋꯥꯅꯤ ꯆꯈꯦꯕꯖꯤꯗꯤ
ꯑꯣ ꯅꯪꯁꯨ ꯂꯥꯛꯑꯣ ꯍꯥꯏꯔꯒ ꯂꯥꯛꯇꯦ
ꯑꯩꯗꯤ ꯍꯌꯦꯡ ꯁꯟꯗꯦꯔꯥ ꯍꯥꯏꯅ ꯂꯩꯕꯅꯤꯍꯦ
ꯀ꯭ꯔꯤꯗ ꯅꯪ ꯀꯗꯥꯏꯗ ꯆꯠꯒꯦ ꯍꯥꯏꯕꯅꯣ
ꯁꯟꯗꯦ ꯑꯣꯏꯔꯗꯤ
ꯎꯝ ꯆꯗꯦꯗ ꯄꯨꯟꯁꯦꯅꯗ ꯀꯣ
ꯍꯥꯥ
ꯁꯟꯗꯦꯗ ꯄꯨꯟꯁꯦ ꯍꯥꯏꯕꯅꯤꯔ
ꯀꯗꯥꯏꯗ ꯕꯖꯥꯔꯗꯔꯣ
ꯆꯟꯗꯦꯗ ꯄꯨꯟꯖꯌꯥ ꯍꯥꯏꯒ
ꯑ ꯄꯨꯟꯁꯦ ꯑꯩꯗꯤ ꯀꯨꯝꯁꯦꯅ ꯇꯥꯕ ꯌꯥꯏ ꯌꯥꯏ ꯑꯩꯈꯣꯏꯁꯦ ꯌꯥꯝ ꯂꯥꯞ ꯌꯥꯝ ꯂꯥꯞꯅ ꯂꯩꯕꯤ ꯇꯥꯏꯞꯇꯀꯣ
ꯀ
ꯁꯟꯗꯩꯗ ꯄꯨꯟꯁꯦ ꯂꯩꯔꯦ
ꯎꯝ ꯆꯟꯕꯤꯦꯗꯥꯅ ꯊꯥꯏ ꯑꯩꯁꯨ ꯈꯔ ꯇꯨꯝꯉꯨꯕꯅꯤꯗ
ꯑꯣ
ꯏ ꯇꯔ ꯂꯝ ꯍꯒ ꯑꯗꯨꯅꯦ ꯑꯗꯨꯒ ꯑꯩꯒꯤꯗꯨꯗ ꯋꯥꯔꯤ ꯈꯔ ꯁꯥꯕꯗꯧꯅꯤ ꯍꯥꯏꯕ
ꯑꯣ ꯍꯣꯏꯗ ꯃꯇꯝ ꯃꯥꯡꯍꯟꯥꯟꯕꯗꯣ ꯄꯥꯝꯃꯧꯑꯦꯕꯀꯣ
ꯎꯝ ꯑꯗꯨꯅ
ꯎꯝ ꯄꯔꯤ ꯁꯥꯐꯅꯐꯩꯗ
ꯃꯃꯤꯟꯅ ꯆꯪꯉꯒ ꯌꯥ ꯋꯥꯔꯤ ꯁꯥꯕꯗꯣ ꯌꯥꯔꯦ
ꯏ ꯅꯪꯨꯛ ꯎꯏꯅꯦ ꯅꯪ ꯑꯩꯨꯛ ꯎꯎꯕ꯭ꯔꯥ
ꯑꯗꯨꯗꯗ
ꯑꯩꯈꯣꯏ ꯌꯨꯝꯗ ꯌꯦꯡꯉꯣ ꯎꯕ꯭ꯔꯥ ꯁꯤ ꯎꯕ꯭ꯔꯥ
ꯑꯣ ꯎ
ꯍ
ꯎ
ꯑꯩꯁꯨ ꯎꯦ ꯑꯩꯁꯨ ꯎꯦ ꯅꯪꯣ
ꯎꯝ
ꯑꯗꯨꯝ ꯐꯝꯃꯒ ꯂꯩꯒꯔꯣ ꯅꯪ
ꯃꯥ ꯁ ꯃꯄꯟꯅ ꯂꯩꯕ꯭ꯔꯣ
ꯑꯗꯨ ꯃꯄꯥꯟꯗ ꯆꯠꯕꯅꯦ ꯍꯣꯏ ꯄꯨꯔꯤꯕ꯭ꯔꯥ ꯍꯥꯏꯕꯣ
ꯐꯝꯅꯤꯡꯉꯥꯏꯒꯨꯝꯕꯗꯤ ꯑꯗꯨꯝ ꯂꯩꯕꯅꯤꯗꯥ ꯃꯣꯏꯒꯤꯁꯨ
ꯍꯥꯥ
ꯅꯣꯏꯒꯤ ꯐꯝꯅꯤꯉꯥꯏ ꯖꯒꯥꯁꯨ ꯑꯗꯨꯝ ꯂꯩꯌꯦꯅꯗ ꯃꯔꯣꯔꯦꯟ ꯝ ꯆꯂꯦꯅ ꯅꯏꯁꯣ
ꯃꯔꯗꯤ ꯀꯧꯕ ꯄꯥꯟꯗ ꯐꯥꯝꯗꯨꯅ
ꯅꯣꯏꯒꯤ ꯅꯣꯏꯒꯤ ꯔꯦꯟꯗꯣ ꯃꯤ ꯀꯌꯥꯒꯨꯝꯕ ꯂꯩꯕ꯭ꯔꯣ
ꯅꯤꯗꯤ ꯇꯨꯝꯕꯨꯝ ꯑꯃ ꯑ ꯃꯤ ꯑꯃ ꯂꯩꯕꯁꯨ ꯌꯥꯎꯋꯦ ꯑꯅꯤ ꯂꯩꯕꯁꯨ ꯌꯥꯎꯋꯦ ꯑꯍꯨꯝ ꯂꯩꯕꯁꯨ ꯌꯥꯎꯋꯦ ꯑꯗꯨꯒꯗ
ꯔꯨꯝ ꯀꯌꯥꯒꯨꯝꯕ ꯂꯩꯕꯅꯣꯗꯣ
ꯃꯉꯥ ꯇꯨ ꯇꯔꯦꯠꯗꯤ ꯂꯩꯔꯝꯃꯦ
ꯎ ꯑꯩꯈꯣꯏꯒꯤ ꯑꯣꯄꯣꯖꯤꯠꯇ ꯔꯨꯝ ꯑꯃ ꯑꯦꯝꯇꯤ ꯑꯣꯏꯕꯗꯣ
ꯑ
ꯑꯗꯨꯗ ꯉꯁꯤꯅ ꯃꯤ ꯂꯥꯛꯑꯦ ꯂꯩꯅꯤꯉꯥꯏ
ꯑꯣ ꯑꯣ ꯑꯥꯎ ꯅꯍꯥꯟ ꯑꯣ ꯃꯤ ꯑꯃꯔꯥ ꯃꯤ ꯀꯌꯥ ꯂꯥꯛꯄ꯭ꯔꯣ
ꯍꯥꯥ
ꯃꯤ ꯀꯌꯥ ꯂꯥꯛꯄ꯭ꯔꯣ
ꯃꯤ ꯑꯃꯅꯤ ꯑꯣꯏꯌꯦꯨꯝ ꯃꯥꯗ
ꯑꯣ
ꯑꯁꯤ ꯅꯍꯟ ꯑꯩꯈꯣꯏꯅ ꯂꯩꯅꯅꯕ ꯃꯥꯏꯇꯩꯈꯣꯏꯗ ꯑꯗꯨ ꯃꯣꯏ ꯑꯣꯏꯅ ꯃꯣꯏꯒꯤ ꯃꯥꯟꯅꯕ ꯍꯥꯏꯌꯦꯦ ꯃꯣꯏ ꯊꯕꯛ ꯄꯨꯟꯅ ꯁꯨꯕꯀꯣ ꯎꯝ ꯃ ꯍꯥꯥ
ꯇꯃꯣ ꯂꯥꯛ꯭ꯔ
ꯍꯣꯏ ꯎꯝ ꯅꯨꯄꯤ ꯑꯣꯏꯗꯕ ꯅꯨꯄꯤꯗꯤ ꯑꯣꯏꯗꯣꯏꯔꯥ
ꯑꯣ ꯍꯣꯏ ꯅꯨꯄꯥꯗꯤ ꯌꯥꯝ ꯂꯥꯡ ꯌꯥꯝ ꯂꯥꯡꯉꯗꯤ ꯌꯥꯝ ꯂꯥꯡꯉꯅꯤ ꯂꯥꯡꯗ꯭ꯔꯤ ꯅꯨꯄꯥꯗꯤ ꯌꯥꯝ ꯂꯥꯡꯗꯕꯅꯤ ꯅꯨ ꯅꯤꯅ ꯂꯥꯡꯅ
ꯎꯝ ꯑꯗꯨ ꯑꯗꯨꯅꯦ
ꯑ
ꯅꯪꯃꯗꯅꯤ ꯈꯛꯇ ꯂꯥꯛꯑꯦꯅ ꯑꯩꯈꯣꯏ ꯂꯔꯦꯟꯗꯨꯗ
ꯍ ꯌꯥꯌꯥꯦꯗ ꯑꯗꯨ ꯅꯪ ꯄꯨꯅꯤꯡꯉꯥꯏ ꯅꯨꯄꯤ ꯈꯔ ꯂꯥꯛꯑꯗꯤ
ꯅꯪ ꯋꯥꯈꯔ ꯀꯟꯅꯗꯅ ꯉꯥꯡꯕꯁꯦ ꯉꯥꯡꯉꯨꯀꯣ
ꯀꯔꯤꯅꯣ ꯇꯥꯗꯕ꯭ꯔꯥꯅꯦ ꯁꯤꯁꯨ
ꯍꯥꯏꯗꯤ ꯑꯩꯒ ꯀꯅ ꯇꯥꯗꯗꯤ ꯇꯥꯗꯕ ꯍꯥꯏꯇꯥꯔꯦ
ꯅꯪꯒꯤ ꯅꯥꯀꯣꯡꯗꯣ ꯐꯖꯅ ꯅꯛꯅ ꯊꯝꯃꯣ ꯑꯗꯨꯒ ꯇꯥꯛꯑꯣ
ꯑꯗꯨꯅꯤ ꯑꯩꯒꯤ ꯅꯥꯀꯣꯡꯗ ꯍꯥꯞꯄꯒ ꯑꯩ ꯇꯥꯔꯤꯕꯅꯤ ꯅꯠꯇ꯭ꯔꯦꯗꯤ
ꯌꯥꯝ ꯆꯦꯛꯁꯤꯟꯅ ꯇꯥꯎꯕ
ꯃꯆꯥꯒꯤ ꯗꯗꯥꯇꯥꯅ ꯋꯥꯔꯤ ꯁꯥꯕ ꯃꯇꯝꯗꯗꯤ ꯃꯥꯒꯤ ꯏꯁꯄꯤꯀꯔꯗꯤ ꯄꯨꯔꯥ ꯑꯩꯈꯣꯏꯁꯨ ꯇꯥꯕꯅꯤꯕꯀꯣꯠꯂꯣꯨꯝꯗ ꯂꯩꯔꯁꯨ
ꯑꯣ
ꯀꯟꯕꯅꯦꯕ ꯑꯗꯣ ꯍꯧꯖꯤꯛꯀꯤ
ꯑꯩꯒꯤꯅ ꯑꯣꯏꯔꯝꯅꯦ ꯑꯩꯒꯤꯅꯦ ꯑꯩꯒꯤꯅꯅꯦꯕ
ꯅꯪꯒꯤ ꯐꯗꯕꯤꯒꯤ ꯑꯣꯏꯔꯝ ꯑꯣꯏꯔꯝꯕ ꯌꯥꯏ ꯍꯥꯏ
ꯑꯗꯨꯒꯤꯅꯦ ꯅꯪꯒꯤ ꯗꯗꯥꯒꯤꯅ ꯅꯠꯇꯦꯕꯀꯣ
ꯍꯩ ꯆꯟꯗꯩ ꯅꯠꯇꯕ꯭ꯔꯣ
ꯃꯁꯤ ꯐ꯭ꯔꯥꯏꯗꯦꯅꯦ
ꯎ ꯎꯁꯤꯡꯅꯁꯨ ꯆꯠꯇ꯭ꯔꯗꯤ ꯑꯣꯏꯔꯝꯒꯅꯤꯗ
ꯑꯦꯁꯨ ꯅꯪꯁꯨ ꯂꯣꯏꯔꯦ
ꯑꯣ ꯐ꯭ꯔꯥꯏꯗꯦ ꯎꯁ ꯑꯩꯈꯣꯏ ꯑꯩ ꯑꯩꯈꯣꯏ ꯊꯥꯔꯁꯗꯦ ꯐꯣꯔ ꯁ꯭ꯀꯨꯜ ꯀꯥꯎꯕꯅ ꯑ ꯉꯔꯥꯡ ꯐ꯭ꯔꯥꯏꯗꯦ ꯉꯁꯤ ꯁꯦꯇꯔꯗꯦ ꯀ ꯍꯥꯏꯅ ꯇꯥꯡꯗꯧꯔꯒ ꯂꯩꯔꯤꯅꯤꯗ
ꯏ ꯉꯥꯏꯈꯣ ꯉꯥꯏꯈꯣ ꯑꯩ ꯌꯦꯡꯒꯦ
ꯅꯨꯡ ꯀꯟꯅ ꯆꯨꯔꯤ ꯅꯪꯒꯤꯈꯨꯟ ꯇꯥꯔꯔꯣꯏ ꯑꯩ ꯈꯪꯈ꯭ꯔꯦ
ꯗꯦꯠ ꯗꯦꯠ ꯁꯚꯦꯟꯇꯤꯟ ꯐ꯭ꯔꯥꯏꯗꯦ
ꯎꯝ ꯗꯠ ꯆꯕ ꯑꯗꯨ ꯅꯪ ꯊꯕꯛ ꯈꯪꯉꯣ ꯍꯥꯏꯕꯗꯣ ꯍꯪꯕ꯭ꯔꯥ
ꯍꯪꯉꯦ ꯍꯣꯏ ꯑꯗꯨ ꯃꯥꯁꯨ ꯍꯪꯉꯦꯕꯀꯣ ꯑꯗꯨꯃ ꯍꯣꯏ ꯍꯥꯡꯒꯦ ꯑꯩꯁꯨ ꯂꯩꯔꯤꯕ꯭ꯔꯥ ꯂꯩꯇ꯭ꯔꯤꯕ꯭ꯔꯥꯗꯤ ꯈꯪꯗꯦ ꯐꯪꯒꯦꯅ ꯍꯥꯏꯌꯦꯕ
ꯎꯝ ꯎꯝ
ꯍꯣꯔꯦꯟꯦꯟ ꯍꯥꯏꯕꯤꯔꯛꯀꯦ ꯍꯌꯦꯌꯦꯦ ꯐꯪꯂꯒ ꯃꯥ ꯍꯥꯏꯕꯤꯔ ꯉꯁꯤ ꯍꯥꯏꯕꯤꯒꯗꯤ ꯑꯩ ꯍꯣꯔꯦꯟ ꯅꯣꯏꯗ ꯍꯥꯏꯕꯤꯒꯦ
ꯎꯝ ꯊꯕꯛꯁꯨ ꯊꯤꯔꯗꯤ ꯐꯪꯗꯕ
ꯑꯣ ꯑꯗꯨ ꯊꯕꯛꯇꯗꯤꯤ ꯊꯐꯥꯎꯗꯤ ꯂꯩ ꯌꯥꯝꯌꯥꯝ ꯊꯕꯛꯇꯛꯇꯤ ꯌꯥꯝꯗꯦ ꯑꯗꯨꯕꯨ ꯃꯇꯝꯗꯤ ꯑꯗꯨꯝ ꯅꯨꯡꯊꯤꯤꯟ ꯆꯨꯞꯄꯀꯣ
ꯎꯝ ꯑꯗꯨꯒꯤꯅꯦ
ꯑꯗꯨꯝ ꯂꯩꯒꯅꯤ ꯍꯥꯏꯌꯦ
ꯎꯝ
ꯑꯗꯨꯒ ꯃꯃꯥꯗꯣ ꯗꯣꯛꯇꯔꯅꯤ ꯍꯥꯏꯌꯦꯦ
ꯑꯣ ꯎꯝ
ꯑꯗꯨꯒꯤ ꯃꯆꯥꯅꯨꯄꯥ ꯆꯍꯤ ꯑꯍꯨꯝꯒ ꯇꯪꯈꯥ ꯍꯥꯏꯒꯣ
ꯑ ꯑꯅꯤꯔ ꯑꯃ ꯍꯥ ꯇ꯭ꯔꯥ
ꯑꯃ ꯑꯣꯏꯔꯝꯅꯤ ꯑꯃ ꯑꯜꯂꯦ
ꯑꯣ
ꯁ꯭ꯀꯨꯜ ꯀꯥꯏꯍꯦ ꯑꯗꯣ ꯃꯆꯥꯅꯨꯄꯥꯗꯣ
ꯎꯝ
ꯑꯗꯨ ꯅꯪ ꯂꯧꯕ ꯆꯠꯄ ꯑꯗꯨꯒ ꯃꯥ
ꯃꯥꯒꯤ ꯅꯨꯄꯥꯗꯨ ꯇꯧꯇꯔꯣ ꯃꯥꯒꯤ ꯅꯨꯄꯤꯗꯨꯔꯥ
ꯅꯨꯄꯤꯗꯣ ꯅꯨꯄꯤꯗꯣ ꯅꯨꯄꯥꯒꯤ ꯃꯔꯝꯗꯗꯤ ꯍꯥꯏꯗꯦ ꯑꯩꯗꯤ ꯅꯨꯄꯥꯗꯤ ꯈꯪꯗꯦ ꯑꯗꯨ ꯅꯨꯄꯤꯗꯣ ꯗꯣꯛꯇꯔꯅꯤ ꯍꯥꯏꯕ ꯅꯨꯄꯥꯕꯨꯗꯤ ꯈꯪꯗꯦꯕ ꯃꯥꯒꯤ ꯅꯨꯄꯥꯕꯨꯗꯤ
ꯑꯣ
ꯃꯥꯒꯤ ꯅꯨꯄꯤꯅ ꯗꯣꯛꯇꯔ ꯀꯣ
ꯎꯝ
ꯑꯗꯨ ꯅꯪ ꯃꯆꯥ ꯈꯪꯗꯣꯛꯑ ꯃꯥꯁꯨ ꯐꯖꯅ ꯈꯪꯗꯣꯛꯄꯤ ꯐꯖꯅ ꯍꯥꯏꯕꯤꯗꯦ ꯍꯣꯔꯦꯟ ꯋꯥꯔꯤ ꯁꯥꯔꯒ ꯍꯥꯏꯕꯤꯌꯦꯍ
ꯑꯣ ꯑꯣ ꯑꯣ ꯑꯩꯗꯤ ꯍꯥꯏꯗꯤ ꯍꯥꯏꯗꯤ ꯃꯣꯏꯗꯣ ꯀ꯭ꯂꯣꯖ ꯑꯣꯏꯕ꯭ꯔꯅ ꯈꯟꯕ ꯋꯥ
ꯍꯣꯏ ꯃꯥꯒꯤ ꯃꯅꯥꯎꯅꯨꯄꯤꯅꯦ
ꯎꯝ
ꯑꯗꯨ ꯃꯣꯏꯁꯨ ꯑꯁꯤ ꯊꯕꯥꯛ ꯇꯧꯒꯅꯤ ꯑꯁꯤ ꯇꯧꯒꯅꯤ ꯍꯥꯏꯕꯗꯤ ꯐꯖꯅ ꯈꯪꯗꯦꯅ ꯈꯪꯣꯏꯅ ꯄꯨꯟꯅ ꯂꯩ
ꯎꯝ ꯍꯣꯏ ꯍꯣꯏ
ꯑꯗꯨꯒꯤ ꯍꯣꯔꯦꯟ ꯑꯃ ꯍꯪꯒꯦ ꯃꯤ ꯊꯕꯛꯁꯨ ꯅꯍꯥꯟꯗꯤ ꯃꯤ ꯂꯩꯌꯦꯕꯀꯣ ꯑꯗꯨ ꯃꯤ ꯂꯩꯔꯤꯕ꯭ꯔꯥ ꯃꯤ ꯂꯩꯇꯕ꯭ꯔꯥ ꯍꯥꯏꯅ ꯍꯪꯒꯦ ꯑꯩꯌꯦ ꯊꯕꯥꯎꯗꯣ
ꯎꯝ ꯍꯣꯏ ꯑꯩꯅ ꯑꯩꯅ ꯅꯍꯥꯟ ꯑꯩ ꯁꯨꯝ ꯃꯤꯒꯤ ꯌꯨꯝꯗ ꯂꯩꯌꯦꯕꯀꯣ ꯑꯁꯤꯁꯤ ꯎꯝ ꯑ
ꯁꯦꯛꯃꯥꯏꯗ
ꯎꯝ ꯎꯝ ꯑꯗꯨꯗ ꯂꯩꯕ ꯃꯇꯝꯗꯁꯨ ꯃꯥꯒꯤ ꯅꯨꯄꯤꯗꯣ ꯅꯔꯁꯅꯦꯕ
ꯑꯣ
ꯎ ꯔꯤꯝꯁꯇꯣ ꯀꯣ
ꯑꯣꯥ
ꯑꯗꯨꯒ ꯃꯥꯒꯤ ꯅꯨꯄꯥꯅ ꯀꯩꯅꯣ ꯃꯁꯤ ꯏꯁꯄꯣꯀꯦꯟꯒꯤ ꯑꯣꯟꯂꯥꯏꯟ ꯀ꯭ꯂꯥꯁ ꯇꯧꯕꯀꯣ
ꯑꯣ
ꯅꯍꯥꯟꯅꯤ ꯀꯝꯄ꯭ꯌꯨꯇꯔ ꯒꯤ ꯀꯝꯄ꯭ꯌꯨꯇꯔꯒꯤ ꯇ꯭ꯔꯦꯅꯤꯡ ꯄꯤꯑꯕ ꯑꯗꯨ ꯁꯦꯛꯃꯥꯏ ꯕꯖꯔꯗ ꯍꯥꯡꯉꯒ ꯎꯝ ꯑꯗꯨ ꯑꯗꯨꯗꯣ ꯎ ꯃꯥꯒꯤ ꯅꯨꯄꯥꯗꯣ
ꯑꯣ
ꯑꯗꯨꯕꯨ ꯑ ꯃꯤ ꯀꯌꯥ ꯂꯥꯛꯇꯦ ꯍꯥꯏꯌꯦ
ꯑꯣ
ꯍꯥꯏꯗꯤ ꯎꯝ ꯀ꯭ꯂꯥꯁ ꯇꯦꯟ ꯊꯥꯔꯒ ꯑ ꯒꯦꯞ ꯂꯩꯌꯦꯗꯅ ꯑꯦꯂꯚꯦꯟ ꯀꯥꯗ꯭ꯔꯤꯉꯥꯏꯗ ꯑꯗꯨꯒꯨꯝꯕ ꯃꯇ__ ꯃꯇꯝꯗꯗꯤ ꯃꯤ ꯂꯥꯛꯑꯦ ꯑꯗꯨꯕꯨ ꯑ ꯑꯗꯨꯝ ꯎ ꯎꯝ ꯑꯉꯥꯡꯈꯣꯏꯅꯁꯨ__ ꯀꯣ ꯑꯃꯨꯛ ꯍꯧꯈ꯭ꯔꯗꯤ ꯃꯤꯗꯣ ꯌꯥꯝꯗꯦ ꯍꯥꯏꯕꯒꯤ ꯃꯣꯏꯗꯣ ꯑꯗꯨꯒꯤꯗꯣ ꯑꯃꯨꯛ ꯇꯣꯛꯈ꯭ꯔꯦꯕꯀꯣ ꯃꯥꯒꯤ ꯅꯨꯄꯥꯗꯣ ꯑꯗꯨꯒꯤ ꯍꯧꯖꯤꯛꯀꯥꯟꯗꯣ ꯎꯝ ꯌꯨꯝꯗ ꯁ꯭ꯄꯣꯀꯦꯟ ꯀ꯭ꯂꯥꯁ ꯑꯣꯟꯂꯥꯏꯟꯒꯤ ꯍꯪꯂꯒ ꯇꯧꯕꯅꯦꯕꯀꯣ
ꯑꯗꯨ ꯑꯗꯨ ꯑꯉꯥꯡ ꯃꯣꯏꯒꯤ ꯑꯉꯥꯡ ꯑꯅꯤ ꯂꯩꯌꯦꯕ
ꯑꯣ
ꯑꯃꯨꯛ ꯂꯥꯛꯑꯣ ꯍꯥꯏꯅ ꯀꯧꯕ꯭ꯔꯥ
ꯀꯧꯕꯅꯦ ꯑꯩꯕꯨꯗꯤ ꯑꯗꯨ ꯑꯩ ꯂꯥꯛꯅꯤꯡꯗꯕ꯭ꯔꯥ ꯎꯝ ꯃꯣꯏꯗꯣ ꯑꯩꯕꯨ ꯂꯩꯃꯤꯟꯅꯁꯦ ꯍꯥꯏꯕꯅꯦꯕꯀꯣ ꯁꯤ ꯀꯣꯂꯦꯖ ꯀꯥꯗ꯭ꯔꯤꯉꯥꯏ __ ꯗꯁꯨ ꯅꯪ ꯆꯠꯇ꯭ꯔꯁꯨ__ ꯇꯣ ꯑꯗꯨꯝ ꯑꯈꯣꯏꯗ ꯂꯩꯁꯦ ꯍꯥꯏꯅ ꯍꯥꯏꯑꯦ ꯍꯥꯏꯔ__ ꯃꯣꯏꯗꯣ ꯁꯦꯛꯃꯥꯏꯗꯅꯦꯅꯦꯕ ꯑꯗꯨꯕꯨ ꯃꯣꯏꯕꯨ ꯅꯔꯁ ꯈꯣꯏꯕꯨ ꯀ꯭ꯋꯥꯇꯔ ꯄꯤꯌꯦ ꯍꯥꯏꯌꯦ
ꯑꯣ
ꯗꯤꯁ ꯌꯔꯅ ꯄꯤꯌꯦ ꯍꯥꯏꯌꯦ ꯑꯗꯨꯒꯤ ꯏꯝꯐꯥꯜꯗ ꯃꯣꯏꯁꯨ ꯑꯥꯒꯁꯀꯨꯝꯕꯗ ꯅꯍꯥꯟ ꯑꯗꯨꯃꯥꯏ ꯍꯥꯏ__ ꯕꯅꯦ ꯑꯗꯨꯗ ꯂꯩꯗꯣꯏꯅꯤ ꯑꯗꯨꯗ ꯑꯈꯣꯏ ꯄꯨꯟꯅ ꯂꯩꯁꯦ ꯍꯥꯏꯌꯦꯕ__ ꯀꯣ ꯑꯗꯣ ꯑꯩꯅ ꯇꯟꯈ꯭ꯔꯕ
ꯑꯣ ꯀ꯭ꯔꯤꯒꯤ ꯇꯟꯕ ꯑꯗꯨ ꯀ ꯍꯥꯏꯗꯤ ꯅꯥ ꯑꯗꯨꯝ ꯁ꯭ꯀꯨꯜ ꯅꯨꯡꯇꯤ ꯀꯥꯕ ꯌꯥꯏ ꯃꯣꯏꯗ ꯂꯩꯔꯒ ꯍꯥꯏꯔꯗꯤ ꯌꯥꯏꯌꯦꯅ
ꯑꯁ ꯀꯗꯥꯏꯗꯒꯤ ꯅꯤꯇꯤ ꯀꯥꯗꯣꯏꯅꯣ ꯍꯦ ꯍꯥꯏꯗꯤ ꯋꯥꯒꯅꯤꯗꯅ ꯑꯩꯈꯣꯏꯅ ꯍꯥꯏꯗꯤ ꯑꯈꯣꯏꯅ ꯁ꯭ꯀꯨꯜ ꯀꯥꯔꯒ ꯄꯪꯀꯥ ꯀꯥꯕ ꯂꯩꯔꯤꯛꯀꯨꯝꯕ ꯄꯥꯗꯕ ꯑꯗꯨꯃꯥꯏꯅ ꯄꯥꯡꯂꯩ ꯂꯩꯔꯗꯤ ꯑꯗꯨꯝ ꯌꯥꯏꯌꯦꯅ
ꯑꯗꯨꯕꯨ ꯁ꯭ꯀꯨꯜ ꯀꯥꯔꯒ ꯑꯗꯨꯃꯥꯏꯅ ꯇꯧꯔ ꯂꯩꯔꯤꯛꯁꯨ ꯈ꯭ꯔꯥ ꯄꯥꯕ ꯇꯥꯕꯅꯦ ꯑꯗꯨꯃꯥꯏꯅ ꯇꯧꯔꯗꯤ ꯃꯤꯒꯤ ꯌꯨꯝꯗ ꯂꯩꯔꯗꯤ ꯑꯗꯨꯝ ꯈꯔꯗꯤ ꯋꯥꯒꯅꯤꯅ ꯅꯠ__ ꯇ꯭ꯔꯥ ꯑꯗꯨꯒꯤꯅꯤꯗ ꯃꯣꯏꯗꯤ ꯑꯉꯥꯡ ꯑꯅꯤ ꯑꯅꯤ ꯑꯣꯏꯌꯦꯕꯀꯣ
ꯑꯣ
ꯅꯨꯄꯥ ꯑꯃ ꯅꯨꯄꯤ ꯑꯃ ꯍꯥꯏꯅ ꯑꯣꯏꯃꯤꯟꯅꯕ ꯑꯗꯣ
ꯑꯣ
ꯂꯩꯅꯤꯡꯗ꯭ꯔꯦ ꯍꯥꯏꯅ ꯑꯩꯗꯤ ꯆꯠꯈ꯭ꯔꯅꯤ ꯅꯍꯥꯟ ꯑꯥꯏꯅ ꯆꯠꯈ꯭ꯔꯕ ꯃꯇꯝꯗꯁꯨ ꯅꯪ ꯀꯣꯂꯦꯖꯀꯤ ꯑꯦꯠꯃꯤꯁꯟꯒꯨꯝꯕ ꯑꯗꯨꯃꯥꯏꯅ ꯇꯧꯗ꯭ꯔꯤꯀꯣ ꯍꯥꯏꯕꯗꯤ ꯇꯧꯔꯁꯨ ꯀꯥꯕ ꯍꯧꯗ꯭ꯔꯤꯐꯥꯎꯗꯤ ꯂꯩꯕꯤꯌꯣꯅ ꯍꯥꯏꯕꯅꯦꯀꯣ
ꯑꯣ ꯑꯣ
ꯑꯗꯣ ꯑꯩꯅ ꯂꯩꯅꯤꯡꯗꯕ ꯑꯗꯨꯒꯤ
ꯑꯣ
ꯋꯥꯟ ꯑꯦꯟ ꯍꯥꯐ ꯃꯟ ꯂꯩꯔꯒ ꯑꯁ ꯋꯥꯕꯗꯤ ꯅꯠꯇꯦꯗ ꯃꯣꯏꯒꯤ ꯌꯨꯝꯗꯗꯤ ꯊꯕꯛꯀꯤꯗꯤ ꯌꯥꯝ ꯂꯩꯇꯦ ꯑꯗꯨꯝ ꯌꯨꯝꯁꯨ ꯆꯧꯗꯦꯕꯀꯣ ꯑꯗꯣ ꯊꯕꯛ ꯍꯥꯏꯕꯗꯤ ꯌꯥꯝ ꯋꯥꯕꯗꯤ ꯅꯠꯇꯦꯗ ꯑꯗꯨꯕꯨ ꯑꯉꯥꯡꯈꯣꯏꯕꯨ ꯌꯦꯡꯁꯤꯟꯕꯗꯣ ꯋꯥꯏꯌꯦ
ꯍꯣꯏ ꯍꯣꯏ ꯑꯉꯥꯡꯁꯤꯡ ꯀꯩꯅꯣ ꯇꯧꯕꯗꯣ ꯋꯥꯕꯅꯤ ꯑꯗꯣꯃꯨꯛ ꯁꯥꯠꯊꯤꯕ ꯀꯥꯟꯗ ꯁꯧꯅꯤꯡꯕꯁꯨ ꯂꯩ ꯏꯃꯥꯟꯅꯕꯤꯁꯨ ꯅꯪ ꯑꯗꯨ ꯂꯩꯔꯝꯅꯦ ꯁꯦꯛꯃꯥꯏꯗ ꯃꯃꯥ ꯅꯔꯁꯅꯦꯕꯀꯣ ꯗ꯭ꯔꯤ ꯍꯣꯏ
ꯀꯔꯤ ꯋꯥ ꯅꯪ ꯍꯥꯏꯔꯣ ꯑꯃꯨꯛ ꯀꯔꯤꯒꯤ
ꯏꯃꯥꯟꯅꯕꯤꯁꯨ ꯑꯗꯨꯗ ꯂꯩꯕꯅꯦ ꯁꯦꯛꯃꯥꯏꯗꯀꯣ ꯃꯃꯥꯟ ꯔꯤꯝꯁꯇ ꯅꯔꯁ ꯇꯧꯅꯦꯕ ꯃꯥꯁꯨ ꯑꯗꯨ ꯃꯥꯏ ꯅꯨꯄꯥꯅ ꯑꯔꯃꯤ ꯍꯥꯏꯕ꯭ꯔꯥ ꯀꯩꯅꯣꯗꯣ ꯃꯄꯥꯟꯗ ꯂꯩꯔꯤꯅꯤ ꯃꯥꯒꯤ ꯅꯨꯄꯥꯗꯤ
ꯑꯣ
ꯃꯆꯥ ꯑꯅꯤꯅꯤꯕ ꯃꯥꯁꯨ ꯅꯨꯄꯤꯒꯅꯨ
ꯑꯣ